ꯍꯜꯂꯣ ꯍꯂꯣ ꯌꯥꯝ ꯋꯥꯏꯀꯣ ꯅꯣꯏꯕꯨ ꯇꯥꯕ꯭ꯔꯣ ꯇꯥꯕ꯭ꯔꯣ ꯐꯝꯃꯤꯌꯦ ꯌꯥꯝ ꯋꯥꯏꯕ ꯅꯣꯏꯕꯨ ꯀꯣꯜ ꯇꯧꯕꯁꯦ
ꯀꯔꯤꯔꯥ ꯋꯥ ꯀꯟꯅ ꯉꯥꯡꯕ ꯌꯥꯗꯕ꯭ꯔꯣ
ꯇꯕ꯭ꯔꯥ
ꯇꯥꯏꯅꯦꯍꯦ
ꯑꯗꯨꯗꯅꯅꯦ ꯅꯣꯔꯃꯦꯜꯗꯅꯦ ꯑꯩꯅ ꯉꯥꯡꯉꯤꯁꯦ ꯅꯣꯔꯃꯦꯜꯗꯅꯦꯕ ꯉꯥꯕꯤꯁꯦ
ꯍꯥꯥ
ꯑꯩ ꯀꯒꯔꯀꯣ
ꯅꯪꯒꯤ ꯈꯣꯟꯖꯦꯜꯗꯣ ꯅꯪꯒꯤ ꯈꯣꯟꯖꯦꯜꯗꯣ ꯇꯥꯞ ꯇꯞ ꯇꯞꯅ ꯉꯥꯡꯕ ꯑꯗꯨꯒꯤ
ꯇꯨ꯭ꯔꯥ
ꯍꯧꯖꯤꯛꯇꯤ ꯌꯥꯔꯦ
ꯇꯃ꯭ꯔꯣ ꯑꯗꯣ
ꯎꯝ ꯇꯥꯏꯌꯦ
ꯇꯨꯝꯕ꯭ꯔꯥ ꯍꯥꯏꯔꯒ
ꯑꯣ ꯑꯗꯨꯨꯝꯗꯨꯗ ꯑꯗꯨꯝ ꯍꯤꯞꯂꯒ ꯂꯩꯌꯦꯦ
ꯀꯅꯥ ꯀꯅꯥꯒ
ꯏꯊꯟꯇ ꯍꯤꯞꯇ꯭ꯔꯅꯤ ꯀꯗꯥ ꯍꯤꯞꯁꯦꯔꯥ ꯑꯖ ꯄꯇꯥꯔꯣ
ꯇꯂꯦ ꯃꯠꯇ ꯑꯃꯅꯗ
ꯍ ꯍꯦ ꯏ ꯀꯊꯔ ꯑꯣ
ꯑꯣ ꯎꯝ ꯎꯝ ꯎꯝ ꯃꯣꯁꯀꯦꯇꯣ ꯅꯦꯠ ꯂꯩꯇ꯭ꯔꯣ
ꯇꯧꯕꯤꯔꯣꯃ
ꯐꯠꯆꯩꯍꯦ ꯑꯩꯁꯨ ꯉꯁꯤꯗ ꯁꯨꯕꯅꯦ
ꯔꯁꯀꯤꯇꯣ ꯅꯦꯛꯀ ꯂꯩꯖꯗꯦ ꯑꯩꯈꯣꯏꯗꯤ
ꯅꯨꯡꯗꯥꯡꯒ ꯉꯔꯥꯡ ꯎꯝꯊꯥꯡꯂꯨꯗꯤ ꯀꯩꯅꯣ ꯇꯧꯕꯅꯦ
ꯍꯣꯏ ꯅꯨꯡꯗꯥꯡꯗꯗꯤ ꯒꯨꯅꯥꯏꯗꯣ ꯂꯣꯏꯁꯤꯟꯈꯤꯕ ꯑꯗꯨꯒꯤ ꯑꯩꯅ ꯂꯧꯕꯤꯕ
ꯑꯣ ꯉꯁꯤꯗꯤ ꯀꯗꯥꯏ ꯆꯠꯂꯦ
ꯑꯗꯨꯝ ꯂꯩꯗ ꯍꯣꯜ ꯗꯦ ꯑꯗꯨꯝ ꯂꯩꯌꯦ ꯀꯩꯅꯣ ꯀꯥꯡꯅ ꯑꯩꯉꯣꯟꯗ ꯌꯥꯝ ꯆꯤꯛ ꯑꯩꯉꯣꯟꯗ ꯑꯁ ꯀꯥꯡꯒꯤ ꯀꯥꯡꯒꯤ ꯆꯤꯡꯕꯥꯜꯒꯤ ꯃꯖꯝꯗꯣ ꯑꯗꯨ ꯌꯥꯝꯃꯟ ꯋꯥꯣꯟꯅ ꯂꯣꯏꯔꯦ
ꯑꯩꯗꯤ ꯀꯥꯡꯅ ꯆꯤꯦꯛꯑꯁꯨ ꯗꯥꯛ ꯂꯩꯇꯦ
ꯑꯁ ꯏꯗꯤ ꯑꯁ ꯀꯗꯥ ꯍꯥꯏꯔꯤꯒꯦꯅ ꯀꯨꯕꯨꯠ ꯀꯨꯕꯨꯠ ꯉꯥꯡꯂꯒ ꯊꯣꯛꯈ꯭ꯔꯦ ꯑꯩꯒꯤꯗ ꯑꯗꯨ ꯌꯥꯝꯈ꯭ꯔꯦ ꯀꯥꯡꯪꯕꯅ ꯃꯔꯣꯟ ꯑꯃ ꯀꯪꯕꯅꯤ
ꯃꯗꯨꯗ ꯀꯥꯡꯁꯨ ꯆꯤꯛꯅꯤꯡꯈ꯭ꯔꯦ ꯇꯥꯡꯁꯦ ꯀꯪꯒꯅꯤ ꯍꯅ ꯆꯠꯅꯤꯡꯕ ꯃꯥ
ꯑꯩꯒꯤ ꯏꯁꯦ ꯊꯨꯝꯕ꯭ꯔꯥ ꯈꯥꯟꯗ ꯐꯣꯟꯁꯦ ꯌꯥꯝ ꯁꯥꯕ ꯅꯣꯔꯦ ꯕꯥꯏ
ꯀꯔꯤ ꯀꯔꯤ ꯐꯣꯟ ꯈꯛꯇ ꯄꯥꯏꯕꯒꯤ ꯑꯣꯏꯔꯕꯝꯅꯤꯅꯦ
ꯍ ꯁꯤ ꯁꯤꯞꯖꯨꯡꯁꯤꯁꯨ ꯍꯤꯇꯤꯡ ꯄꯣꯂꯦꯝ ꯍꯥꯏ ꯖ ꯑꯩ ꯇ ꯃꯤꯗꯤꯗ ꯍꯥ
ꯅꯪꯒꯤ ꯁꯦꯝꯁꯨꯡꯗ ꯀꯌꯥꯒꯦꯔꯥ
ꯁꯀꯦꯟ ꯍꯦꯟꯗ ꯂꯧꯕꯗꯣ ꯇ꯭ꯋꯦꯟꯇꯤ ꯐꯣꯔ ꯊꯥꯎꯖꯟꯒꯤ ꯂꯧꯋꯦ
ꯑꯣ ꯁꯤ
ꯅꯍꯥꯟ ꯑꯩꯈꯣꯏ ꯍꯣꯏ ꯑꯁ ꯄꯥꯔꯁꯦꯟꯗꯤ ꯂꯧꯕ ꯉꯝꯗꯦꯍꯦ
ꯑꯣ ꯐꯔꯁꯦꯟꯇꯦꯔ
ꯍꯔꯁꯦꯟꯗꯤ ꯑꯁ ꯑꯁꯤꯁꯦ ꯇ꯭ꯋꯦꯟꯇꯤ ꯇꯨ ꯄ꯭ꯂꯥꯁꯦ ꯑꯗ ꯊꯥꯔꯇꯤ ꯅꯥꯏꯟ ꯊꯥꯔꯇꯤ ꯐꯣꯔꯣꯔꯇꯤ
ꯌꯥꯝꯗꯅ ꯅꯣꯡ ꯐꯔꯁ ꯍ ꯂꯧꯕ ꯌꯥꯏꯅ ꯇ꯭ꯋꯦꯟꯀꯤꯤ
ꯑꯈꯪꯗꯩꯗ ꯏꯁꯇꯣꯔ ꯏꯁꯇꯣꯔꯗ ꯂꯩꯕ ꯇꯥꯡꯕꯁ
ꯑꯗꯣ ꯁꯦꯀꯦꯟ ꯍꯦꯟ ꯍꯥꯏꯕꯁꯦ ꯁꯦꯀꯦꯟ ꯍꯦꯟ ꯍꯥꯏꯕꯁ ꯅꯪ ꯀꯩꯅꯣ ꯏꯁꯇꯣꯔꯗꯒꯤ ꯆꯠꯂꯒ ꯂꯧꯕ꯭ꯔꯥ
ꯍꯣꯏ ꯇꯒꯤ ꯊꯧ ꯀꯆ ꯄꯅꯤ
ꯑꯣ ꯑꯗꯨ ꯐꯗꯤ ꯐꯕ꯭ꯔꯥ ꯐꯣꯟꯒꯤ ꯐꯣꯟꯒꯤ ꯀꯟꯗꯤꯁꯟꯗꯣ
ꯎꯝ ꯐꯣꯟ ꯑꯩꯒꯤ ꯐꯣꯟꯗꯤ ꯕꯦꯔꯥ ꯀꯔꯤꯁꯨ ꯂꯩꯇꯦ
ꯑꯗꯣ ꯆꯍꯤ ꯀꯌꯥꯝ ꯃꯄꯨꯅ ꯁꯤꯖꯤꯟꯅꯔꯝꯕ꯭ꯔꯥ ꯀꯣ
ꯇꯣ ꯈꯪꯗꯦ ꯑꯩꯁꯨ
ꯈꯉꯣ ꯈꯪꯗꯕ ꯌꯥꯕ꯭ꯔꯥ ꯑꯗꯣ ꯑꯩꯒꯤ ꯐꯣꯟꯁꯨ ꯏꯕꯥ ꯑꯩꯒꯤ ꯐꯣꯟꯁꯦ ꯕꯤꯦ ꯀꯥꯕꯗꯒꯤ ꯑꯩ ꯄꯥꯏꯕꯅꯤꯅ
ꯎꯝ
ꯀ꯭ꯂꯥꯁ ꯇꯨꯋꯦꯜꯐꯇꯒꯤꯔꯥ ꯕꯤ ꯑꯦꯗꯒꯤꯔꯥ ꯈꯪ ꯀꯥꯎꯋꯦ
ꯇ ꯇꯨꯋꯦꯜꯇ ꯑꯣꯏꯔꯝꯃꯅꯤꯅ ꯕꯤ ꯑꯦꯗ ꯑꯗꯨꯝ ꯄꯥꯏꯕ ꯅꯠꯇ꯭ꯔꯗ ꯐꯣꯟꯗ ꯑꯗꯨꯝ
ꯑꯗꯨꯅꯦ ꯑꯗꯨ ꯀ꯭ꯂꯥꯁ ꯇꯨꯋꯦꯜꯐꯇ ꯄꯥꯏꯔꯝꯃꯅꯤꯀꯣ ꯇꯨ ꯊꯥꯎꯖꯟ ꯇ꯭ꯋꯦꯟꯇꯤ ꯇꯨ ꯇꯨ ꯊꯥꯎꯖꯟ ꯇ꯭ꯋꯦꯟꯇꯤ ꯇꯨ ꯎꯝ ꯇꯨꯋꯦꯜꯞ ꯂꯣꯏꯔꯒ ꯕꯤ ꯍꯦꯛ ꯀꯥꯔꯛꯄꯗ ꯇꯨ ꯊꯥꯎꯖꯟ ꯇ꯭ꯋꯦꯟꯇꯤ ꯇꯨꯗ ꯄꯥꯏꯕꯗꯣ ꯇꯨ ꯇ꯭ꯋꯦꯟꯤ ꯊ꯭ ꯇ꯭ꯦꯟꯤ ꯐꯣꯔ
ꯑꯁꯤꯒꯤ ꯐꯣꯟꯁꯦ ꯃꯥꯒꯤ ꯕꯣꯛꯁꯇ ꯏꯕꯗꯣ ꯇꯨ ꯊꯥꯎꯖꯟ ꯇ꯭ꯋꯦꯟꯇꯤ ꯇꯨꯒꯤ ꯐꯣꯟ ꯐꯣꯅꯤ ꯁꯤꯁꯦ
ꯎꯝ
ꯇꯨ ꯊꯥꯎꯖꯟ ꯇ꯭ꯋꯦꯟꯇꯤ ꯇꯨ ꯃꯇꯝꯗ ꯊꯣꯛꯄꯅꯦꯕ ꯑꯗꯨꯒꯤ ꯃꯣꯏꯅ ꯂꯧꯕꯤꯕꯗꯣ ꯑꯣꯅꯔꯈꯣꯏꯅ ꯂꯧꯕꯤꯕꯗꯣ ꯑ ꯂꯈ ꯑꯃꯒ ꯂꯤꯁꯤꯡ ꯀꯨꯟꯒꯤ ꯂꯩꯕꯤꯕꯅꯤ
ꯑꯣ
ꯁꯤ ꯐꯣꯟꯁꯦ ꯑꯍꯥꯟꯕ ꯊꯣꯛꯄ ꯃꯇꯝꯗ ꯇꯥꯡꯕꯨꯅꯦ
ꯎꯝ ꯑꯗꯨ ꯑꯩꯁꯨ ꯆꯍꯤ ꯆꯍꯤ ꯃꯉꯥ ꯁꯨꯔꯦ ꯑꯩꯁꯨ
ꯎꯝ ꯐꯖꯅ ꯄꯥꯏꯔꯦ
ꯑꯗꯣ ꯆꯍꯤ ꯃꯉꯥ ꯁꯨꯕꯗꯣ ꯍꯧꯖꯤꯛꯁꯦ ꯀꯔꯤꯁꯨ ꯄ꯭ꯔꯣꯕ꯭ꯂꯦꯝ ꯂꯩꯇꯦꯕ ꯍꯦꯡꯁꯨ
ꯔꯦꯗꯃꯤꯅ ꯕꯦꯁꯅꯦ ꯐꯣꯟꯗ ꯔꯦꯗꯃꯤ ꯄꯥꯏꯕ ꯅꯨꯡꯉꯥꯏ ꯁꯥꯕ ꯒꯤꯁꯨ ꯀꯔꯤꯁꯨ ꯂꯩꯇꯦ ꯑꯩꯁꯨ ꯅꯍꯥꯟꯗ ꯁꯤꯌꯔ ꯄꯥꯏꯕꯗꯨ ꯑꯗꯨ ꯄ꯭ꯔꯣꯕ꯭ꯂꯦꯝ ꯀꯔꯤꯁꯨ ꯂꯩꯇꯦ
ꯑ ꯊꯨꯅ ꯃꯥꯗꯤ ꯏꯉꯅ
ꯑꯗꯨꯅꯦ ꯔꯦꯗꯃꯤꯁꯤ ꯌꯥꯝ ꯐꯩꯌꯦ ꯑꯁꯦꯡꯕ ꯕꯦꯇ꯭ꯔꯤꯁꯨ ꯑꯗꯨꯒ ꯏꯁꯇꯣꯔꯦꯖ ꯀꯨꯝꯕꯁꯨꯀꯣ ꯑꯁ ꯌꯥꯝ ꯐꯩꯌꯦ ꯔꯦꯗꯃꯤꯅ ꯑꯁꯦꯡꯕ ꯄꯥꯏꯕꯁꯨ ꯌꯥꯝ ꯅꯨꯡꯉꯥꯏ ꯑꯗꯨꯒ ꯑꯃꯨꯛ ꯁꯦꯝꯒꯦ ꯍꯥꯏꯔꯁꯨ ꯃꯃꯥꯡꯗꯣ ꯑꯩꯈꯣꯏꯒ ꯑꯗꯨꯝ ꯑꯦꯐꯣꯔꯗꯦꯕꯜ ꯑꯣꯏꯅꯤ
ꯍꯣꯏ
ꯑꯩꯈꯣꯏꯒꯤꯁꯤ ꯑꯁ ꯏꯁꯀ꯭ꯔꯤꯟꯁꯦ ꯑꯣꯔꯤꯖꯤꯅꯦꯜꯁꯤꯡ ꯆ ꯃꯗꯤꯜ ꯄꯠ ꯁꯤꯁꯤꯡ ꯇ꯭ꯔꯥ
ꯑꯗꯨꯝ ꯆꯪꯉꯦ ꯑꯣꯔꯤꯖꯤꯅꯦꯜꯗꯣ ꯁꯤꯁꯦ ꯑꯁ ꯇꯜꯂꯦ
ꯑꯗꯨ ꯏꯝꯐꯥꯜꯗꯒꯤ ꯂꯧꯕ꯭ꯔꯥ ꯅꯪꯁꯦ ꯁꯦꯀꯦꯟ ꯍꯦꯟꯁꯦ
ꯅꯨꯄꯥꯗꯒꯤ ꯂꯧꯕꯅꯦ
ꯀꯅꯥꯗ ꯂꯥꯛꯟꯗꯧꯧꯕ꯭ꯔꯥ
ꯂꯥꯏꯟ ꯂꯗ꯭ꯔꯁꯨꯣ ꯑꯗꯨꯝ ꯏꯁꯇꯣꯔ ꯏꯟꯁꯇꯥꯒ꯭ꯔꯥꯝ ꯄꯦꯖꯇ ꯌꯥꯝ ꯍꯥꯡꯕ ꯂꯩꯅ ꯁꯤ ꯀꯦꯟꯍꯦꯟꯒꯤ ꯏꯁ꯭ꯇꯣꯔ ꯌꯥꯝ ꯄꯥꯖꯩ ꯑꯣ ꯏꯟꯁꯇꯥꯒ꯭ꯔꯥꯝꯗ ꯎꯔꯒ ꯑꯩꯈꯣꯏ ꯃꯔꯨꯞ ꯅꯨꯨꯄꯥ ꯑꯃꯒ ꯐꯣꯏꯣꯟꯒꯤ ꯃꯔꯝꯗ ꯈꯪꯕ ꯅꯨꯄꯥ ꯑꯃꯒ ꯑꯩꯣꯏ ꯆꯠꯄꯅꯤ ꯕꯥꯔꯒꯦꯟ ꯇꯧꯔꯒ ꯁꯨꯛꯌꯥ ꯌꯥꯅꯤ ꯃꯣꯏꯗꯣ ꯑꯗꯨ ꯄꯥꯄꯥ
ꯑꯩ ꯑꯩꯁꯨ ꯀꯨꯏ ꯆꯍꯤ ꯃꯉꯥꯗꯤ ꯁꯨꯔꯦꯗ
ꯍꯣꯏ ꯅꯦꯛꯁ ꯌꯔ ꯃꯄꯥꯟ ꯆꯠꯂꯗꯤ ꯑꯅꯧꯕ ꯑꯃꯨꯛ ꯂꯧꯉ ꯇꯔꯥ ꯐꯥ ꯄꯤꯈ ꯏꯕꯥꯅꯤꯁꯨ ꯅꯦꯛꯁ ꯏꯌꯥꯔ ꯑꯃ ꯃꯄꯥꯟ ꯆꯠꯂꯗꯤ ꯎꯝ ꯀꯅꯤ ꯁꯨꯝꯃ ꯑꯦꯁ ꯃ ꯄꯥꯟꯁꯜ ꯑꯦꯐꯣꯟꯁ ꯦꯟ ꯇꯤꯟꯗꯣ ꯂꯧꯥꯎꯁꯤꯦꯔꯥ ꯅꯅ ꯇꯔ ꯀꯦ ꯇꯕꯅꯤꯅꯦ ꯄꯛꯁꯔꯗꯤ ꯄꯨꯂꯞꯕꯨ ꯆꯥꯔꯨꯗꯤ ꯄꯨꯂꯞ ꯆꯥꯗ꯭ꯔꯗꯤ ꯈꯪꯗꯦ
ꯑꯩꯁꯦ ꯁꯦꯝꯁꯪꯗꯣ ꯅ ꯂꯧꯅꯤꯡꯉꯦ
ꯄꯥꯏꯕ ꯅꯨꯡꯉꯥꯏ
ꯎꯝ
ꯕ ꯅꯨꯡꯉꯥꯏꯕ
ꯑꯩꯁꯨ ꯍꯥꯟꯅ ꯊꯣꯛꯂꯛꯄꯗꯨꯗ ꯑꯥ ꯑꯩꯁꯨ ꯍꯥꯟꯅ ꯊꯣꯛꯂꯛꯄꯗꯨꯗ ꯊꯣꯛꯂꯛꯄꯗꯨꯗ ꯇꯧꯕꯒꯤꯀꯣ ꯇ꯭ꯋꯦꯟꯇꯤ ꯊ꯭ꯔꯤ ꯇ꯭ꯋꯦꯟꯇꯤ ꯊ꯭ꯔꯤꯗ ꯂꯧꯋꯦꯕ
ꯎꯝ ꯑꯗꯨꯅꯤ ꯔꯦꯗꯃꯤꯅ ꯈ꯭ꯋꯥꯏꯗꯒꯤ ꯐꯩꯌꯦ ꯄꯥꯏꯕꯁꯨ
ꯑꯗꯨꯅꯦ ꯀꯩꯅꯣ ꯑꯩꯁꯦ ꯃꯦꯃꯣꯔꯤ ꯃꯦꯃꯣꯔꯤꯗ ꯊꯝꯗꯦꯕ ꯑꯗꯨ ꯑꯣꯏꯔꯁꯨ ꯒꯦꯂꯔꯤꯗ ꯁꯤꯛꯁ ꯊꯥꯎꯖꯟ ꯑꯦ ꯀꯦꯂꯣꯔꯤꯗꯣ ꯑꯩꯠ ꯊꯥꯎꯖꯟ ꯍꯧꯖꯤꯛ ꯍꯦꯜꯂꯦꯀꯣ ꯍ ꯐ ꯊꯥꯎꯖꯟ
ꯑꯗꯨꯅꯦ ꯔꯦꯗꯃꯤꯅ ꯈ꯭ꯋꯥꯏꯗꯒꯤ ꯐꯥꯕꯅꯤ
ꯎꯝ ꯑꯣ ꯕ꯭ꯔꯦꯁ ꯅꯨꯄꯤꯗꯨꯗꯤ ꯀꯔꯤ ꯇꯧꯕ꯭ꯔꯥ ꯍꯧꯖꯤꯛ
ꯈꯪꯗꯦ ꯐꯣꯟ ꯇꯧꯕ꯭ꯔꯥ ꯇꯧꯅꯕ꯭ꯔꯥ
ꯑꯗꯣ ꯑꯩ ꯍꯧꯖꯤꯛꯁꯦ ꯑꯗꯨꯝ ꯄꯥꯏꯔꯒ ꯄꯥꯏꯔꯒ ꯑꯣ ꯄꯨꯔꯥ ꯐꯨꯡ ꯍꯣꯝꯄꯦꯁꯤꯗ ꯆꯠꯄ ꯌꯥꯕ꯭ꯔꯥ
ꯌꯥꯕ ꯃꯥꯜꯂꯦ ꯑꯩꯗꯤ ꯃꯔꯛ ꯃꯔꯛꯇ ꯑꯗꯨꯝ ꯆꯠꯂꯦ
ꯑꯣ
ꯔꯝ ꯔꯊ ꯆꯠ ꯑꯣꯥꯏꯦ ꯀ꯭ꯔꯥ ꯑꯅꯝꯗꯥ ꯑꯣꯏꯔ ꯄꯣ ꯏꯪꯉꯦꯗꯤ ꯍꯥꯏꯗ꯭ꯔꯒ
ꯍꯣꯏ ꯑꯁ
ꯅꯣꯡꯁꯨ ꯁꯥꯏ ꯆꯨꯒꯦ ꯇꯧꯔꯒ ꯑꯃꯨꯛ ꯆꯨꯗ꯭ꯔꯦ
ꯎꯝ
ꯑꯩ ꯅꯣꯡꯕꯨ ꯆꯨꯔꯗꯤ ꯇꯨꯝꯕ ꯌꯥꯝ ꯅꯨꯡꯉꯥꯏꯀꯣ ꯅꯣꯡꯒꯤ ꯃꯈꯣꯟꯗꯨ ꯇꯥꯔꯒ ꯇꯨꯝꯕ ꯌꯥꯝ ꯅꯨꯡꯉꯥꯏ ꯅꯠꯇ꯭ꯔꯣ
ꯕꯦꯠꯇ ꯑꯃꯅꯤ ꯑꯗꯣ
ꯅꯪ ꯀ꯭ꯔꯤꯗꯧꯔꯜ ꯂꯩꯕ꯭ꯔꯣꯁꯦ
ꯑꯦꯍꯣꯖꯤꯦ ꯗꯣꯝꯗ ꯀꯥꯔꯦ
ꯑꯣ ꯅꯪꯒꯤ ꯃꯆꯥꯁꯤꯡꯅ ꯇꯨꯝꯈꯕ꯭ꯔꯣ
ꯇꯨꯝꯈ꯭ꯔꯦ ꯏꯆꯥꯁꯨ ꯇꯨꯝꯈ꯭ꯔꯦ
ꯇꯨꯝꯕꯗ ꯃꯩ ꯃꯨꯠꯊꯄ꯭ꯔꯥ ꯑꯣꯔ ꯃꯩ ꯃꯥꯟ ꯉꯜꯍꯟꯕ꯭ꯔꯥ
ꯚꯥꯞꯁꯦ ꯑꯍꯨꯝꯅꯦꯕ ꯑꯗꯣ ꯑꯃ ꯑꯅꯤ ꯃꯨ ꯊꯛꯄ
ꯎ ꯎꯥ ꯌꯥꯝꯝ ꯐꯩ ꯔꯝ ꯐꯩ ꯑ ꯃꯟꯗꯤ ꯊꯣꯛꯀꯗꯧꯕ ꯇꯂꯦ ꯃꯟꯗꯤꯔꯗ ꯍꯣꯁꯄꯤꯇꯥꯜꯗ ꯂꯦꯛꯄ ꯆꯠꯀꯅꯤ ꯑꯩꯁꯦ
ꯀꯅꯥꯃꯕ
ꯑꯩꯈꯣꯏ ꯑꯥ ꯑꯟꯇꯤꯒꯤ ꯃꯆꯥꯗꯣ ꯑꯦꯄꯦꯟꯗꯤꯛꯁ ꯅꯥꯕ ꯑꯗꯨꯒꯤ ꯑꯣꯄꯔꯦꯁꯟꯒꯨꯝꯕ ꯇꯧꯒꯅꯤꯗꯅ ꯑꯗꯨꯗ ꯏꯆꯦꯅꯦ ꯑꯩꯅꯦ ꯏꯕꯥꯅꯤ ꯂꯦꯛꯄ ꯆꯠꯀꯗꯕꯅꯦꯕ ꯋꯥ ꯉꯥꯏꯔꯒ ꯑꯗꯨꯀꯦ ꯌꯥꯝꯨꯝꯅ ꯇꯜꯂꯦꯕ ꯑꯁ ꯍꯣꯁꯄꯤꯇꯥꯜꯗ ꯂꯩꯅꯤꯡꯅꯕ ꯅꯪꯅꯝ ꯊꯤꯕꯅꯦ ꯃꯔꯣꯟ ꯑꯃ
ꯎꯝ ꯎꯝ
ꯑꯗꯨ ꯂꯅꯤꯡꯗꯔꯦ ꯏꯁꯇꯥꯟꯕꯣꯇꯣꯟ ꯆꯂꯥꯏꯅ ꯁꯤꯁꯦ ꯀꯤꯕꯨꯨ ꯀꯔꯦ ꯁꯤ ꯇꯨ ꯊꯥꯎꯖꯟ ꯇ꯭ꯋꯦꯟꯇꯤ ꯁꯤꯛꯁꯁꯦ ꯐꯠꯇꯕꯅ ꯇꯜꯂꯦ
ꯎꯝ
ꯅꯨꯡꯉꯥꯏꯕ ꯐꯕ ꯑꯝꯇ ꯂꯥꯛ
ꯎꯝ
ꯑ ꯈꯪꯗꯦ ꯍꯧꯖꯤꯛ ꯅꯣꯡ ꯆꯨꯒꯦ ꯇꯧꯔꯒ ꯆꯨꯗ꯭ꯔꯦꯅꯦꯍꯦ
ꯁꯨꯔꯝꯃꯗ
ꯉꯁꯥꯏꯗꯣ ꯍꯧꯖꯤꯛ ꯈꯖꯤꯛ ꯈꯖꯤꯛ ꯈꯖꯤꯛꯇꯪ ꯇꯥꯕꯅꯦ ꯃꯇꯥꯥꯗꯔꯦ
ꯎꯝ
ꯈꯪꯗ꯭ꯔꯦꯗ ꯄꯨꯁꯤꯁꯦ ꯆꯍꯤ ꯑꯅꯤ ꯂꯩꯁꯥꯕꯤ ꯁꯥꯔꯒ ꯆꯍꯤ ꯑꯅꯤ ꯂꯩꯁꯥꯕꯤ ꯇꯧꯔꯒ ꯃꯊꯪꯗꯗꯤ ꯌꯨꯝ ꯄꯥꯟꯕꯅ ꯐꯒꯗꯕ ꯃꯥꯜꯂꯦ
ꯑꯁ ꯅꯨꯄꯥꯕ ꯂꯩꯒꯗ꯭ꯔꯣ ꯑꯩꯗꯤ ꯌꯨꯝ ꯄꯥꯍꯟꯕꯗꯣ ꯌꯨꯝ ꯄꯥꯟꯕꯁꯤꯅ ꯈ꯭ꯋꯥꯏꯗꯒꯤ ꯄꯨꯟꯁꯤꯕꯗ ꯀꯤꯕ
ꯅꯨꯄꯥꯕꯨꯗꯤ ꯂꯩ ꯑꯗꯨ ꯃꯥꯅ ꯈꯔ ꯇꯦꯟꯕ ꯋꯥ ꯈꯛꯇꯅꯤꯗ
ꯄꯤ ꯆꯩꯁꯨ ꯅꯣꯏꯒꯤꯗꯤ ꯑꯇꯦꯟꯕ ꯌꯥꯝ ꯂꯥꯛꯀꯅꯤ
ꯑꯗꯨꯅꯦ ꯂꯥꯛꯑꯦ ꯅꯨꯄꯥ ꯇꯦꯟꯕ ꯂꯥꯛꯑꯦ ꯃꯥꯗꯣ ꯇꯨꯂꯣꯞ ꯆꯥꯏꯀꯣ ꯕꯦꯡꯇ ꯊꯕꯛ ꯇꯧꯅꯦ
ꯁ ꯑꯁ ꯑꯩꯒꯤꯗꯤꯀꯣ ꯋꯥꯃꯟꯕꯒꯤ ꯑꯩꯅ ꯑꯍ ꯍꯦ ꯏꯀꯑꯕꯒ
ꯐꯅꯤꯕꯦꯝꯃ ꯅꯪꯉꯣꯟꯗꯤ ꯇꯦꯟꯕꯂꯥꯗꯤ ꯑꯟꯗꯔ ꯐꯣꯔ ꯐꯤꯠ ꯑꯣꯏꯔꯝꯅꯤ
ꯑ
ꯅꯪꯁꯨ ꯑꯗꯨꯉ ꯑꯩꯉꯣꯟꯗꯒꯤꯇꯦꯔꯗꯤ ꯑꯟꯗꯔ ꯐꯣꯔ ꯏꯁꯨ ꯅꯠꯇ ꯑꯟꯗ ꯐꯥꯏꯚ
ꯑꯗꯨꯟꯅꯅꯦ ꯑꯟꯗꯔ ꯐꯥꯏꯚꯁꯨ ꯅꯠꯇ꯭ꯔꯦ ꯑꯗꯨꯅꯦ ꯑꯗꯨꯅꯦꯅ ꯍꯥꯏꯕꯗ ꯍ꯭ꯔꯦ
ꯑꯗ
ꯑ ꯄꯨꯟꯁꯤꯁꯦ ꯈꯜꯂꯒ ꯑꯩ ꯑꯣꯏꯅꯤꯡꯗ꯭ꯔꯦ
ꯇꯂꯒꯤꯁꯨ ꯑꯗꯨꯅꯦ ꯑꯗꯨꯒ ꯂꯨꯍꯣꯡꯉꯒ ꯀꯩꯅꯩꯅ ꯏꯃꯨꯡꯕꯨ ꯐꯔꯗꯤ ꯐꯕ
ꯎꯝ
ꯐꯠꯇ꯭ꯔꯗꯤꯕꯦꯔꯥꯅꯦꯕ
ꯑꯗꯨꯅꯤ
ꯍꯣꯏ ꯑꯩꯗꯤ ꯀꯤꯕꯁꯦ ꯑꯗꯨꯅꯦ
ꯎꯝꯝ ꯃꯤꯒ ꯇꯥꯁꯗ꯭ꯔꯦ ꯍꯥꯏꯗꯤ ꯑꯁ ꯅꯨꯄꯥꯁꯤꯡꯗꯣ ꯌꯥꯝ ꯁꯥꯎꯅꯤꯡꯉꯤꯗ ꯀꯣ ꯍꯣꯏ ꯅꯨꯄꯤꯅ ꯃꯣꯏꯕꯨ ꯅꯨꯄꯥꯁꯤꯡ